ꯀꯣ
ꯌꯥꯕ
ꯑꯥꯎ ꯌꯥꯔꯦ ꯌꯥꯔꯦ ꯑꯗꯨꯗꯤ ꯃꯀꯣꯛꯇꯤ ꯑꯃꯨꯛ ꯍꯟꯗꯥꯕꯅꯤꯅꯦ ꯋꯥꯔꯤꯁꯦ
ꯉꯁꯥꯏꯒꯤ ꯂꯤꯈ꯭ꯔꯕꯗꯣ
ꯍ ꯍꯇꯦꯕ ꯃꯍꯣꯧꯜꯁꯦꯗꯤ
ꯃꯀꯣꯛꯇꯤ ꯍꯧꯔꯁꯦ ꯆꯥꯛ ꯆꯥꯔꯕꯥꯗꯒꯤ ꯍꯧꯔꯁꯦ
ꯁꯤꯁꯇꯔ ꯍꯣꯏꯒꯤꯁꯦ ꯀꯩꯅꯣ ꯑꯣꯏꯗꯣꯏꯔꯣ ꯁꯤꯁꯇꯔꯅ ꯂꯩ ꯍꯥꯏꯁꯦ ꯀꯩꯅꯣꯣꯔꯣꯝꯗ ꯑꯣꯏꯗꯣꯏꯔꯣ ꯁ꯭ꯀꯨꯜ ꯀꯌꯥꯝ ꯂꯩꯗꯅ ꯀꯩꯅꯣꯔꯣꯝ ꯁꯉꯥꯏꯄꯣꯔꯣꯛ ꯂꯣꯝꯗ ꯑ ꯁꯦꯝ ꯇꯧꯁ ꯀ ꯂꯩ ꯇꯗꯗꯤ ꯏꯁꯩ ꯀꯣꯜ ꯇꯎꯟꯒꯤ ꯃꯌꯥꯝ ꯂꯩꯗꯅ ꯑ ꯑꯗꯨꯋꯥꯏ ꯑꯗꯨ ꯑꯣꯏꯖꯤꯔꯥ
ꯎꯝ
ꯑꯣ ꯁꯤꯁꯇꯗꯤ ꯀꯌꯥꯝ ꯀꯨꯏꯔꯦ ꯂꯩꯕ
ꯑꯩꯁꯦ ꯆꯍꯤ ꯌꯥꯝ ꯀꯩꯅꯣꯗꯤ ꯆꯍꯤ ꯃꯔꯤꯃꯨꯛ ꯑꯁꯤ ꯃꯐꯝꯗ ꯂꯩꯔꯝꯃꯦ ꯑꯗꯨꯒ ꯌꯨꯝꯗ ꯍꯜꯂꯦ ꯋꯥꯟ ꯌꯔꯃꯨꯛ ꯂꯩꯔꯨꯔꯦ ꯑꯗꯨꯒ ꯑꯃꯨꯛ ꯍꯜꯂꯛꯄ
ꯑꯣ ꯑꯗꯨꯁꯨ ꯂꯩꯕꯀꯣ ꯑꯣ ꯑꯗꯨꯗꯤ ꯑꯗꯨꯅ ꯍꯔꯥꯎꯀꯕꯩ ꯀ ꯀꯥꯟꯗ ꯆꯠꯂꯦ ꯑꯗꯨꯗꯤ
ꯎꯝ ꯆꯂꯦ ꯈ꯭ꯔꯤꯁꯃꯥꯁꯀꯨꯝꯕ
ꯑꯥ
ꯑꯗꯨꯒ ꯐꯥꯗꯔ ꯗꯦꯒꯨꯝꯕ ꯑꯗꯨꯒ ꯑ ꯌꯥꯝ ꯂꯩꯌꯦꯗ
ꯀꯩꯅꯣꯒꯨꯝꯕ ꯌꯥꯎꯒꯩ ꯒꯥꯟꯒꯥꯏꯒꯨꯝꯕꯒꯗꯤ ꯌꯥꯎꯗ꯭ꯔ
ꯑꯩꯈꯣꯏꯗꯤ ꯀꯩꯅꯣ ꯅ ꯑꯩꯈꯣꯏꯗꯤ ꯒꯥꯡ ꯉꯥꯏ ꯇꯧꯁꯨ ꯇꯧꯗꯅ
ꯑꯣ ꯑꯗꯨꯝꯗꯤ ꯈꯪꯗ꯭ꯔꯦ
ꯑꯩꯈꯣꯏꯗꯤ ꯀꯩꯅꯣ ꯅꯠꯇꯦ ꯑ ꯀꯕꯨꯏ ꯅꯠꯇꯦ
ꯀꯩꯅꯣꯒꯨꯝꯕ ꯑꯣꯏꯗꯣꯏꯔꯥ ꯃꯅꯤꯡꯒꯨꯝꯕ ꯑꯣꯏꯕ꯭ꯔꯥ
ꯆꯣꯠꯊꯦꯛ
ꯑꯣ ꯑꯗꯨꯝꯗꯤ ꯈꯪꯗ꯭ꯔꯦ
ꯇꯥꯔꯝꯈꯤꯔꯣꯏꯌꯦ
ꯑ ꯇꯥꯗꯤ ꯇꯥꯈ꯭ꯔꯦ ꯑꯗꯣ ꯀꯨꯝꯍꯩ ꯅꯨꯡꯗꯤ ꯈꯪꯅꯕ ꯍꯥꯏꯗꯤ ꯑꯌꯥꯝꯕꯅ ꯍꯥꯏꯗꯤꯛ ꯃꯥꯟ ꯑꯣꯏꯅꯤꯡꯕ ꯍꯥꯏꯇꯥꯔꯦ
ꯀ
ꯀꯩ ꯀꯩ ꯎꯃꯩꯒ ꯊꯂ
ꯑꯩꯈꯣꯏꯒꯤꯗꯤ ꯑꯌꯥꯝꯕꯅ ꯈ꯭ꯔꯤꯁꯃꯥꯁ
ꯑ ꯈ꯭ꯔꯤꯁꯃꯥꯁꯁꯤꯅ ꯑꯃꯨꯛ ꯍ ꯃꯌꯥꯝ ꯀꯃꯟ ꯑꯣꯏꯗꯅ
ꯀꯃꯟ ꯑꯣꯏꯔꯦ ꯑꯗꯣ ꯑꯩꯈꯣꯏꯒꯤꯗꯗꯤ ꯀꯩꯅꯣꯒꯨꯝꯕ ꯍꯥꯔꯚꯦꯁꯇꯤꯡ ꯃꯇꯝꯗ ꯑꯩꯈꯣꯏꯒꯤ ꯍꯥꯔꯚꯦꯁꯇꯤꯡ ꯀꯩꯅꯣ ꯀꯃꯥꯏ ꯍꯥꯏꯅꯤ ꯑꯩꯈꯣꯏ ꯂꯣꯗ ꯎꯝ ꯕꯨꯊꯕꯛ ꯍꯥꯏꯌꯦ ꯑꯩꯈꯣꯏ ꯑꯩꯈꯣꯏ ꯂꯣꯗ
ꯑꯣ ꯀꯩꯅꯣꯒꯨꯝꯕ ꯀꯩꯅꯣꯁꯤꯁꯨ ꯃꯥꯏ ꯑꯣꯏꯗꯥꯏꯅꯦ ꯒꯥꯡ ꯉꯥꯏꯒꯤꯁꯨ ꯑꯗꯨꯝ ꯃꯣꯏꯁꯨ ꯑꯗꯨꯃꯥꯏꯅꯔꯒꯝ ꯑꯣꯏꯏꯅꯦ ꯂꯧ ꯂꯣꯛꯄ ꯊꯥꯒꯦꯔꯥ ꯑꯃ ꯑꯣꯏꯗꯥꯏꯅꯦ ꯃꯣꯏ ꯃꯑꯣꯡꯗ ꯃꯣꯏꯁꯨ ꯑꯗꯨ
ꯃꯥꯟꯅꯗꯕꯀꯣ ꯑꯩꯈꯣꯏꯅ ꯃꯣꯏꯅ ꯒꯥꯡ ꯉꯥꯏ ꯍꯥꯏꯅ ꯊꯣꯜꯂꯤꯗꯅ ꯑꯩꯈꯣꯏꯒꯤ ꯍꯥꯏꯗꯅ ꯕꯨꯊ ꯕꯨꯔꯤꯟꯕꯛ ꯍꯥꯏꯔꯒ
ꯑꯣ ꯀꯩꯅꯣꯗꯤ ꯑꯗꯨ ꯃꯥꯟꯅꯗꯣꯏꯔꯥ ꯍꯥꯏꯗꯤ ꯃꯥꯒꯤ ꯁꯤꯖꯟꯁ ꯑꯃꯒ ꯖꯅꯋꯥꯔꯤꯗ ꯄꯥꯡꯊꯣꯛꯏꯗꯅꯀꯣ
ꯒꯥꯡ ꯍꯥꯏꯥꯏꯅ ꯖꯠꯋꯥꯔꯤꯗ
ꯑ ꯃꯇꯝꯗꯨ ꯆꯞ ꯃꯥꯟꯅꯗꯣꯏꯔꯥ
ꯑꯩꯈꯣꯏꯒꯤꯅ ꯅꯣꯕꯦꯝꯕꯔ ꯅꯠꯇ꯭ꯔꯒꯅ ꯗꯤꯁꯦꯝꯕꯔ ꯐꯥꯔꯁ ꯋꯤꯛꯇ ꯅꯣꯕꯦꯝꯕꯔ ꯑꯌꯥꯝꯕꯅꯗꯤ ꯅꯣ ꯅꯕꯦꯝꯕꯔꯒꯤ ꯗꯦꯠ ꯇ꯭ꯋꯦꯟꯇꯤ ꯊ꯭ꯔꯤꯗ ꯇꯧꯕꯅꯦ
ꯑꯠꯆꯥ ꯑꯠꯆꯥ ꯑꯗꯨꯒꯤ ꯑꯗꯨꯝ ꯀꯩꯅꯣ ꯁꯤꯖꯟꯒꯤꯅꯦꯀꯣ ꯍꯥꯏꯗꯤ ꯍꯥꯔꯚꯦꯁꯁꯤꯡ ꯁꯤꯖꯟ ꯍꯥꯏꯕꯗꯣ ꯑꯗꯨꯝ ꯆꯞ ꯆꯥꯅꯔꯌꯦꯕ
ꯃꯥꯅꯦ ꯎꯝ ꯑꯩꯈꯣꯏꯒꯤ ꯆꯥꯛ ꯑꯅꯧꯕ ꯇꯪꯕ ꯅꯨꯃꯤꯠꯀꯤꯅꯦꯕ ꯍꯛꯆꯥꯛ ꯑꯅꯧꯕ ꯊꯣꯡꯉꯦꯗꯅ ꯑꯗꯨꯄꯨꯂꯞ ꯆꯥꯛ ꯆꯥꯟꯅꯕꯤ ꯆꯥꯛ ꯆꯥꯟꯅꯗꯣꯏꯅꯦꯕ
ꯑꯣ ꯑꯅꯧꯕ ꯀꯩꯅꯣ ꯑꯅꯧꯕ ꯂꯧꯈꯠꯂꯛꯄꯒꯤꯀꯣ ꯆ
ꯐꯥꯔꯁ ꯌꯩꯕ ꯃꯤꯗꯨꯅ ꯄꯨꯊꯣꯛꯀꯗꯣꯏꯅꯤꯕ ꯃꯗꯨꯒꯤ ꯆꯦꯡ ꯆꯥꯛ ꯇꯣ ꯆꯥꯛ ꯍꯥꯏꯗꯤ ꯃꯤ ꯃꯌꯥꯝꯒꯤ ꯆꯥꯛ ꯄꯨꯊꯣꯛ ꯑꯣꯏꯍꯦ ꯆꯨꯝꯅ ꯒꯤ ꯃꯃꯤꯡꯇꯒꯤ ꯑꯣꯏꯅꯅꯦ ꯉꯥꯟꯗꯣꯏꯅꯦꯕꯀꯣ ꯑꯗꯨꯗꯣ
ꯑꯥ
ꯉꯥꯜꯂꯒ ꯈꯖꯤꯛ ꯈꯖꯤꯛ ꯂꯣꯏꯅꯃꯛ ꯌꯨꯝꯊꯣꯡ ꯈꯨꯗꯤꯡ ꯌꯦꯟꯗꯣꯏꯅꯦꯕ ꯄꯨꯜꯂꯞ ꯑꯣꯏꯅ ꯆꯥꯔꯒ꯭ꯔ ꯂꯝꯄꯥꯛꯇ
ꯑꯆꯥ ꯑꯠꯆꯥ ꯀꯩꯅꯣꯒꯁꯨ ꯅꯛꯅꯔꯦꯅꯦ ꯑꯗꯨꯗꯤ ꯈ꯭ꯔꯤꯁꯃꯥꯁꯀꯁꯨ ꯑꯗꯨꯝ ꯗꯛꯇꯤ ꯅꯛꯅꯕ ꯑꯣꯏꯔꯦꯕ
ꯅꯪꯅꯔꯦ ꯃꯥꯅꯦ ꯀꯩꯅꯣꯗꯤ ꯍꯧꯖꯩꯕ ꯃꯇꯝꯗꯗꯤ ꯈ꯭ꯔꯤꯁꯃꯥꯁꯇꯅꯤꯗꯅ ꯈ꯭ꯔꯤꯁꯃꯥꯁ ꯑꯗꯨ ꯑꯗꯨ ꯂꯣꯏꯕꯒ ꯈ꯭ꯔꯤꯁꯃꯥꯁ ꯇꯧꯔꯤꯅꯦꯕ
ꯑ ꯀꯩꯅꯣꯁꯨ ꯑꯗꯨꯝ ꯌꯥꯎꯔꯦ ꯑꯗꯨ ꯁꯥ ꯅꯨꯡꯁꯨ ꯑꯗꯨꯝ ꯌꯥꯎꯔꯦ ꯑꯗꯨꯝ ꯆꯥꯛꯅꯤꯅ
ꯆꯥꯔꯦ
ꯑꯣ
ꯁꯥꯒꯨꯝꯕ ꯀꯔꯤ ꯝ ꯌꯥꯝ ꯍꯥꯠꯂꯒ ꯆꯥꯔꯦ ꯈ꯭ꯔꯤꯁꯃꯥꯁꯇ
ꯑꯣꯆꯥ ꯇꯨꯒꯥꯏꯌꯦꯕ꯭ꯔꯣ
ꯅꯨꯡꯉꯥꯏꯌꯦ
ꯀꯝꯄꯤꯇꯤꯁꯟꯒ ꯃꯌꯥꯝ ꯇꯧꯕ ꯃꯥꯜꯂꯦꯀꯣ ꯁꯤꯁꯇꯔ ꯍꯣꯏ ꯈ꯭ꯔꯤꯃꯥꯁ ꯁꯤꯅꯤꯀꯣ
ꯍꯥꯥ
ꯀꯝꯄꯤꯇꯤꯁꯟꯒ ꯑꯗꯨꯝ ꯇꯧꯕ ꯃꯥꯜꯂꯦꯕ ꯑꯩꯈꯣꯏ ꯏꯁꯄꯣꯔꯠꯁ ꯀꯩꯀꯥ ꯑꯗꯨꯝ ꯍꯥꯏꯗꯤ ꯑꯦꯛꯇꯤꯚꯤꯇꯤ ꯃꯌꯥꯝ ꯇꯧꯕ ꯃꯥꯜꯂꯦꯕ
ꯑꯁ ꯇꯧꯋꯦ ꯌꯥꯝ ꯅꯧꯅꯤꯡ ꯅꯧꯅꯤꯡꯕ ꯌꯥꯝ ꯌꯥꯎꯕꯅꯦ
ꯑꯩꯈꯣꯏꯁꯨ ꯐ꯭ꯔꯦꯟꯁꯤꯡꯒ ꯑꯗꯨꯝ ꯎꯏ ꯍꯥꯏꯕꯗꯤ ꯑꯩꯈꯣꯏꯒꯤꯁꯨ ꯏꯃꯥꯟꯅꯕ ꯑꯗꯨꯝ
ꯑꯩꯈꯣꯏ ꯈꯨꯟꯅꯤ ꯃꯤ ꯀꯃꯥꯏꯅ ꯇꯧꯅꯤ ꯑꯁ ꯃꯤꯒ ꯄꯨꯣꯛꯍꯜꯂꯒꯒ ꯆꯦꯟꯍꯟꯕ ꯀꯥꯟꯗ ꯇꯥꯏ ꯁꯤꯒ ꯁꯣꯔ ꯀ ꯐꯟꯕ ꯌꯥꯝ ꯅꯨꯡꯉꯥꯏ ꯅꯨꯡꯉꯥꯏꯅ ꯄꯥꯡꯊꯣꯛꯇꯤ ꯄꯥꯡꯊꯣꯛꯄꯅꯦ ꯑꯩꯈꯣꯏꯁꯦ ꯄꯣꯔꯒ ꯆꯦꯟꯕꯗꯅꯦ
ꯑꯥ
ꯑꯩꯁꯨ ꯆꯍꯤ ꯑꯃ ꯌꯥꯎꯋꯦꯕꯀꯣ ꯑꯩꯅ ꯄꯣꯛꯕ ꯃꯤꯗꯣ ꯅꯨꯄꯥꯗꯣ ꯁꯚꯦꯟꯇꯤ ꯀꯦꯖꯤ
ꯑꯁ ꯑꯗꯨꯗꯏ ꯌꯥꯝꯕꯅ ꯃꯠꯇꯦꯗꯥꯗꯨꯗꯤ
ꯀꯤꯟ ꯂꯧꯎꯕꯅꯦꯕ
ꯑꯗꯨꯗꯤ ꯌꯥꯝ ꯀꯜꯂꯤꯅꯦ
ꯑꯗꯨꯒ ꯏꯁꯥꯒꯤ ꯋꯦꯠꯅ ꯍꯧꯖꯤꯛꯄꯨꯗꯤ ꯐꯣꯔꯇꯤ ꯁꯚꯦꯟ ꯐꯣꯔꯇꯤ ꯑꯩꯠꯇꯤ ꯂꯩꯔꯝꯃꯤ
ꯑꯥ ꯑꯗꯨꯗꯤ ꯀꯩꯅꯣ ꯐꯥꯗꯣꯔꯦꯗꯤ ꯇꯪꯈꯥꯏ ꯑꯃ ꯍꯥꯏꯗꯤ ꯐꯤꯐꯇꯤ ꯄꯥꯔꯁꯦꯟ ꯍꯦꯜꯂꯦꯗꯤ ꯍꯦꯟꯗꯣꯔꯦ ꯑꯣꯏꯕ ꯃꯤꯒꯗꯤꯗꯤ
ꯈꯔ ꯀꯩꯅꯣ ꯇꯧꯕ ꯁꯣꯟꯕ ꯁꯣꯜꯂꯦꯕ ꯍꯛꯆꯥꯡꯗ ꯂꯥꯏꯅꯥꯕꯨꯗꯤ ꯀꯔꯤꯝ ꯂꯩꯗꯕꯤꯗ
ꯑ ꯈꯔ ꯀꯩꯅꯣ ꯈꯔ ꯀꯩꯅꯣ ꯑꯣꯏꯕꯥꯎ ꯇꯥꯥꯔꯦꯅꯦ ꯑꯗꯨꯗꯤ ꯍꯥꯏꯗꯤ ꯈꯔ ꯍꯛꯆꯥꯡ ꯄꯥꯕ ꯍꯥꯏꯒꯗ꯭ꯔꯥ
ꯄꯥꯕ ꯎꯝ ꯃꯤ ꯈꯔ ꯄꯤꯛꯄꯩ ꯋꯥꯅꯦ
ꯍꯣꯏ ꯑꯗꯨꯅ ꯐꯩꯗꯒꯤ ꯂꯨꯝꯃꯒ ꯃꯤꯅ ꯍꯌꯦꯡ ꯊꯥꯡꯅꯁꯨ ꯈꯣꯠꯂꯁꯨ ꯉꯝꯗꯩ ꯁꯔꯨꯛ ꯌꯥꯡꯕꯅ ꯐꯩꯗ
ꯑꯗꯨꯅꯦ ꯃꯤ ꯁꯧꯃꯜꯂꯁꯨ
ꯅꯥꯏ꯭ꯟꯇꯤꯡꯒꯨꯝꯕ ꯇꯧꯔꯝꯗꯧ ꯃꯥꯂꯦ
ꯀꯥꯏꯗꯒꯤ ꯗꯥꯏꯇꯤꯡꯅꯣ ꯁꯨꯝꯅꯣꯏꯅꯣꯏꯎ ꯌꯥꯗ ꯑꯗꯨ ꯃꯤꯅ ꯑꯗꯨꯝ ꯗꯥꯏꯇꯤꯡ ꯇꯧꯕ ꯃꯥꯟꯕ ꯋꯥꯠꯂꯦ
ꯑꯣ ꯑꯗ ꯃꯤ ꯁꯤ ꯁꯔꯤ ꯍꯥꯏꯗ꯭ꯔꯗꯤ ꯈꯔꯗꯤ ꯄꯥꯔꯃꯅꯤ
ꯈꯪꯅꯤ ꯌꯥꯝ ꯄꯥꯏ ꯍꯥꯏꯁꯤꯔꯥ ꯄꯥꯗꯦ ꯍꯥꯏꯁꯤꯔꯥ ꯀꯩꯅꯣ ꯇꯧꯕ ꯑꯦꯛꯇꯤꯡꯗꯤ ꯇꯧꯖꯗꯕꯀꯣ
ꯃꯥꯜꯍꯟꯕ ꯇꯥꯔꯦꯅꯦ ꯆꯥꯟꯅꯈꯤꯕ ꯍꯥꯏꯒꯗ꯭ꯔꯥ
ꯆꯥꯟꯅ ꯀꯩꯅꯣ ꯇꯧꯕꯗꯣ ꯆꯥꯕꯗꯤ ꯑꯗꯨꯝ ꯆꯥꯏꯑꯕ ꯑꯩꯗꯣ
ꯎꯝ
ꯃꯆꯤꯠ ꯃꯆꯤꯠꯁꯨ ꯌꯥꯝ ꯆꯥꯒꯟꯕ, ꯑꯗꯨꯒ ꯁꯨꯞ ꯅꯣꯏ ꯅꯣꯏꯗꯕ ꯋꯥꯅꯤ ꯑꯗꯣ ꯃꯤꯅ ꯍꯜꯂꯛ ꯀꯥꯟꯗꯗꯤ ꯅꯪ ꯆꯥꯗꯕ꯭ꯔꯥ ꯍꯥꯏꯔꯗꯤ ꯑꯁ ꯆꯥꯗꯦ ꯌꯥ ꯈꯜꯂꯦ ꯆꯥꯆꯥꯅꯤ ꯑꯦ ꯆꯥꯛ ꯆꯥꯅꯤꯡꯗꯕꯒꯤ ꯆꯥꯏ ꯍꯥꯏꯔꯁꯨ ꯀꯥ ꯊꯥꯖꯔꯣꯏ ꯑꯗꯨꯅꯗꯤ ꯗꯥꯏꯇꯤꯡ ꯇꯧꯕꯅꯦ
ꯃꯥꯅꯤꯅꯦ ꯑꯗꯨꯁꯨ ꯆꯨꯝꯃꯤꯕꯅꯤꯅꯦ ꯆꯗ꯭ꯔꯕ ꯆꯥꯗꯕ ꯑꯗꯨꯝ ꯃꯟꯇꯥꯕꯅꯤꯅꯦ꯫
ꯑꯩ ꯆꯥꯌꯦ ꯍꯥꯏꯌꯦ ꯗꯨ ꯊꯥꯖ ꯑꯗꯨ ꯑꯣꯏꯔꯗꯤ ꯑꯩ ꯗꯥꯏꯇꯤꯡ ꯇꯧ ꯃꯣꯏꯅꯤꯗ ꯍꯟꯗꯛ ꯅꯣꯏ ꯍꯜꯂꯣꯏ ꯒꯤ ꯅꯣꯏꯕ ꯌꯥꯝ ꯋꯥꯏꯑꯦꯅ ꯍꯥꯏꯅ ꯍꯦ ꯍꯦ ꯅꯣꯏꯕ
ꯑꯗꯨꯕꯨꯗꯤ ꯅꯣꯏꯕ ꯅꯣꯏꯈ꯭ꯔꯒꯗꯤ ꯍꯟꯊꯕ ꯌꯥꯝ ꯋꯥꯏꯌꯦ꯫ ꯑꯗꯨꯕꯨꯗꯤ ꯅꯣꯏꯗꯕꯅꯗꯤ ꯐꯕꯅꯦ꯫
ꯅꯣꯏꯁꯨ ꯅꯣꯏꯗꯧ ꯃꯥꯟꯗ꯭ꯔꯦꯗ꯫
ꯅꯣꯏꯗꯕ ꯅꯣꯏꯗꯕꯅꯁꯨ ꯐꯩ ꯋꯥꯕꯅꯤ ꯅꯣꯏꯕꯗꯤ ꯍꯥꯏꯗꯤ ꯕꯣꯗꯤꯒꯤ ꯀꯩꯅꯣꯗꯣ ꯍꯥꯏꯗꯤ ꯋꯦꯠꯇꯣ ꯌꯥꯝ ꯍꯦꯟꯒꯠꯂꯛꯀꯥꯟꯗ ꯈꯣꯏꯌꯝ ꯋꯥꯏꯑꯦꯕ ꯍꯟꯊꯅꯕ ꯍꯣꯠꯅꯕꯗ꯫ ꯀꯪꯈꯤꯕꯅ ꯑꯃꯔꯣꯝꯗꯕꯨꯗꯤ ꯍꯣꯏ ꯄꯥꯖꯔꯒꯁꯨ ꯀꯩꯅꯣ ꯇꯧꯔꯒꯁꯨ ꯃꯣꯏꯅ ꯑꯐꯕ ꯑꯃ ꯑꯝꯗ ꯂꯥꯛꯑꯦ ꯍꯛꯆꯥꯡ ꯐꯔꯒꯕꯨꯗꯤ ꯌꯥꯝ ꯐꯕ
ꯑꯥ ꯈꯪꯗꯦ ꯅꯣꯏꯗꯤ ꯌꯥꯝ ꯑꯣꯏꯅꯤꯡꯉꯦ ꯈꯔꯗꯤ
ꯀꯩꯅꯣ ꯇꯧꯔꯁꯤ ꯌꯥꯝ ꯍꯥꯏꯅꯕꯅꯦ ꯃꯥꯂꯥ ꯀꯩꯕ, ꯏꯁꯣꯔꯗ ꯀꯠꯊꯣꯛꯎ ꯈꯣꯇꯣꯛꯑꯨ ꯀꯥꯏꯁꯨꯦ ꯌꯥꯝ ꯍꯥꯏꯅꯕꯅꯦ ꯑꯗꯨꯃꯥꯏꯅ ꯅꯣꯏꯅꯔꯁꯨ ꯌꯥꯏ ꯀꯥꯏꯗꯤ ꯍꯥꯏꯕꯅꯤ ꯅꯣꯏ ꯀꯥꯏꯗ ꯍꯥꯏꯕꯅꯤ꯫ ꯆꯥꯅꯤꯡꯕ ꯀꯠꯊꯣꯛꯑꯒꯗꯤ ꯅꯣꯏ ꯀꯥꯏꯗ ꯍꯥꯏꯅꯕꯗꯤ ꯂꯩꯕꯅꯤ ꯑꯗꯨꯝ ꯈꯪꯗꯦ
ꯑꯗꯣ ꯑꯩ ꯃꯨꯛ ꯑꯃꯨꯛ ꯅꯣꯏꯔꯗꯤ ꯌꯥꯝ ꯊꯤꯅꯤꯕ ꯊꯤꯅꯤ ꯍꯥꯏꯗꯤꯅꯦ ꯐꯤꯠꯇꯅꯦ ꯐꯤꯠ ꯎꯝ ꯋꯥꯡꯗꯕꯅꯦ, ꯋꯥꯡꯕ ꯃꯤꯁꯤꯡ ꯅꯣꯏꯕꯗꯤ ꯌꯥꯝ ꯐꯖꯕꯅꯦꯕ
ꯃꯥꯅꯦ ꯃꯥꯅꯦ ꯅꯦꯝꯃꯗ ꯅꯦꯝꯕꯁꯦ ꯈꯔ ꯍꯥꯏꯅꯕꯅꯦ ꯃꯥꯑꯣꯡ ꯇꯥꯗꯦꯅ
ꯑꯥ ꯅꯦꯝꯕꯗ ꯅꯣꯏꯕꯗꯤ ꯊꯤꯗꯅ? ꯑꯩ ꯍꯥꯏꯠ ꯐꯥꯏꯚ ꯄꯣꯏꯟ ꯇꯨ ꯒꯨꯝꯕ ꯈꯠꯇꯥ ꯂꯩꯌꯦꯕ
ꯑꯗꯨꯗꯤ ꯌꯥꯝ ꯀꯟꯅ ꯅꯦꯝꯕꯁꯨ ꯆꯤꯡꯗ꯭ꯔꯦ ꯑꯗꯨꯝ ꯋꯥꯡꯉꯦꯅ ꯍꯥꯏꯗꯤ ꯀꯩꯅꯣ ꯑꯣꯏꯇꯥꯔꯒꯗꯤ ꯑꯗꯨꯝ ꯍꯥꯏꯗꯤ ꯕꯣꯗꯤꯗꯣ ꯅꯣꯏꯗ꯭ꯔꯒꯗꯤ ꯑꯗꯨꯝ ꯋꯥꯡꯕ ꯃꯥꯟꯗꯣꯏꯅꯦꯕꯀꯣ ꯅꯣꯏꯔꯒꯅ ꯑꯃꯨꯛ ꯅꯦꯝꯕꯥ ꯆꯤꯡꯗꯣꯏꯅꯦꯕꯥ ꯅꯨꯡꯁꯤꯠꯅ ꯁꯤꯠꯄꯗꯒꯗꯤ ꯄꯥꯏꯔꯣꯏꯀꯣ?
ꯏꯁ ꯌꯥꯝ ꯎꯁꯤꯠꯇ꯭ꯔꯦꯗ ꯅꯠꯇꯦ ꯑꯩꯁꯦ ꯁꯣꯜꯂꯦ ꯍꯥꯏꯁꯦ ꯑꯦ ꯑꯩ ꯏꯁꯥꯅꯗꯤ ꯀꯩꯅꯣꯅꯗꯤ ꯑꯗꯨꯝ ꯀꯩꯅꯣ ꯇꯧꯋꯦꯕ ꯈꯪꯗꯦ ꯐꯠꯇꯣ ꯐꯣꯇꯣꯒꯨꯝꯕ ꯌꯦꯡꯍꯟꯕ ꯌꯥꯔꯗꯤ ꯐꯒꯗꯕ
ꯍꯥꯍꯥ ꯑꯃ ꯂꯩꯕꯅꯦ꯫ ꯕꯅꯦ ꯕꯤ ꯑꯦꯝ ꯑꯥꯏ ꯏꯟꯗꯦꯛꯁ ꯍꯥꯏꯕ ꯀꯩꯅꯣꯝꯃ ꯂꯩꯗꯥꯏꯅꯦ ꯍꯥꯏꯗꯤ ꯍꯛꯆꯥꯡꯒꯤ ꯋꯦꯠꯀ ꯍꯥꯏꯠꯀ ꯆꯥꯟꯅꯕ ꯆꯥꯟꯅꯗꯕ ꯋꯦꯠꯀ ꯑꯗꯨꯝꯕ ꯁ ꯂꯩꯗꯥꯏꯅꯦ꯫
ꯎꯝ꯫
ꯑꯥ ꯑꯗꯨꯁꯨ ꯑꯗꯨꯗ ꯑꯗꯨꯗ ꯑꯗꯨ ꯈꯪꯒꯅꯤ ꯆꯥꯅꯩ ꯆꯥꯅꯗꯦ ꯄꯥꯏ ꯑꯟꯗꯔ ꯋꯦꯠ ꯑꯣꯏ ꯑꯣꯚꯔ ꯋꯦꯠ ꯑꯣꯏ ꯑꯗꯒꯤ ꯅ꯭ꯌꯨꯇ꯭ꯔꯦꯜ ꯂꯩ ꯈꯣꯠꯂꯤ ꯑꯗꯣ
ꯈꯝꯗ ꯑ ꯌꯥꯝ ꯅ ꯈꯪꯗꯦꯗ ꯌꯥꯝ ꯅꯨꯕꯁꯨ ꯄꯥꯝꯗꯦꯗ
ꯅꯣꯏꯕꯗꯤ ꯊꯨꯕꯅꯤꯅ ꯈꯪꯗꯦ ꯍꯥꯏꯗꯤ ꯅꯣꯏ ꯌꯥꯗꯕ ꯌꯦꯡ ꯈꯪꯗ꯭ꯔꯦ ꯍꯥꯏꯗꯤ ꯅꯣꯏꯕꯁꯤꯗꯤ ꯈꯤꯇꯪ ꯆꯠꯕꯗ ꯈꯤꯇꯪ ꯀꯩꯅꯣ ꯇꯧꯕꯗ ꯑꯗꯨꯝ ꯅꯣꯏꯌꯦꯕ ꯑꯦꯛꯁꯔꯁꯥꯏꯁ ꯇꯧꯗꯕꯤꯗ ꯈꯔ ꯑꯗꯨꯝ ꯀꯩ ꯍꯥꯏꯅꯤ ꯑꯣꯚꯔ ꯏꯠ ꯈꯔ ꯇꯧꯔꯒ ꯑꯗꯨꯝ ꯐꯦꯠꯅꯨꯡ ꯈꯔ ꯆꯥꯕꯗ ꯑꯗꯨꯝ ꯅꯣꯏꯕꯩꯗꯤ ꯌꯥꯝ ꯊꯣꯛꯨꯏꯑꯦ ꯅꯣꯏꯌꯦꯦ
ꯑꯁ ꯏꯅꯥꯎꯅꯨꯄꯤꯗꯤ ꯑꯩꯒ ꯍꯦꯛ ꯄꯨꯨꯝꯃꯤꯟꯅꯕ ꯏꯅꯥꯎꯅꯨꯄꯤ ꯍꯥꯄꯤꯗꯣ ꯃꯥ ꯀꯨꯂꯤ ꯑꯃ ꯆꯥꯏꯕꯀꯣ ꯅꯣꯏꯅꯉꯥꯏꯒꯤ ꯑꯁ ꯃꯃꯥꯏꯁꯨ ꯈꯨꯄꯥꯛ ꯑꯩ ꯀꯗ ꯂꯩꯔ
ꯑꯗꯨꯃꯛꯁꯨ ꯐꯖꯠꯇꯕꯅꯤ ꯅꯣꯏꯃꯜꯂꯁꯨꯕꯨ
ꯅꯠꯇꯦ ꯃꯥꯗꯣ ꯒꯨꯗꯤ ꯆꯥꯕꯗꯨꯅꯦ ꯀꯩꯅꯣ ꯇꯧ ꯑꯩꯁꯨ ꯑꯃꯔꯛ ꯆꯥꯕꯅꯦꯕ ꯇ꯭ꯔꯥ ꯌꯦꯡꯕ ꯇ꯭ꯔꯥ ꯌꯦꯡꯅ ꯅꯦ ꯑꯩꯅꯅꯦ ꯈꯣꯡꯌꯥꯒꯨꯝꯕꯁꯦ ꯊꯥꯛ ꯁꯥꯒꯠꯂꯛꯄꯗꯣ
ꯑꯥ
ꯑꯗꯨ ꯀꯤꯗꯅꯅꯦ ꯑꯣ ꯒꯨꯂꯤ ꯆꯥꯕ ꯑꯗꯨꯝ ꯂꯥꯏꯔꯦ ꯇꯥꯗꯔꯤꯠꯇꯝ ꯊ ꯐꯔꯦ
ꯑꯣ ꯏꯁꯇꯗꯤ ꯑꯇꯣꯞꯄ ꯀꯩꯅꯣꯒꯅꯤ ꯇꯧꯕ꯭ꯔꯥ ꯍꯥꯏꯗꯤ ꯑꯩꯈꯣꯏꯒꯤ ꯒ꯭ꯔꯨꯞꯇ ꯌꯥꯎꯕꯗꯣ ꯀꯅꯥ ꯀꯅꯥꯅꯣ ꯑꯗꯨꯝ ꯁꯥꯟꯅ ꯑꯗꯨꯝ ꯑꯇꯣꯞꯄ ꯇ꯭ꯔꯥꯏꯞ
ꯁꯅꯩꯌꯦꯦ ꯑꯥ ꯀꯩ ꯃꯣꯏ ꯃꯣꯏꯔꯥꯡꯔꯣꯝꯗꯒꯤ ꯊꯕꯛ ꯇꯧꯋꯤ ꯑꯩ ꯅꯠꯇꯦ ꯀꯛꯆꯤꯡ ꯈꯨꯅꯧ ꯀꯀ ꯌꯥ
ꯁꯨꯒꯨꯅꯨꯅ ꯀꯧꯇꯥꯔ ꯑꯃ ꯑꯣꯏꯕꯗꯨ꯭ꯔꯣ
ꯑ ꯕꯦꯡꯗ ꯊꯕꯛ ꯇꯧꯒꯦ ꯍꯥꯏꯕꯗꯣ ꯑꯗꯨ ꯃ ꯉꯥꯡꯅꯌꯦꯦ ꯑꯗꯨꯒ ꯑꯃꯅ ꯇ꯭ꯔꯥꯏꯕꯦꯜ ꯅꯨꯄꯥ ꯑꯃ ꯔꯣꯡꯃꯩ
ꯀꯩꯅꯣ ꯂꯝꯗꯝꯗꯨꯅꯣ ꯑꯃ ꯀꯩꯅꯣꯒꯤ ꯑꯣꯏꯕꯗꯔꯣ ꯀꯔꯤ ꯀꯔꯤ ꯀꯔꯤ ꯈꯧꯄꯨꯝꯒꯤ ꯑꯃ ꯂꯩꯔꯦ ꯅꯣꯅꯦꯗꯒꯤ ꯑꯃꯗꯤ ꯌꯥꯎꯔꯦ ꯑꯗꯨ ꯑꯅꯤꯗꯨꯗꯤ ꯋꯥꯔꯤ ꯑꯗꯨꯝ ꯁꯥꯟꯅꯩ ꯑꯗꯒꯤ ꯑꯃꯁꯨ ꯉꯁꯥꯏ ꯁꯥꯟꯅꯈꯤꯕꯅꯤ ꯔꯤꯝꯁꯇ ꯁꯦꯀ꯭ꯌꯨꯔꯤꯇꯤ ꯑꯣꯏ ꯍꯥꯏꯕ꯭ꯔꯥ ꯑꯃꯁꯨ ꯌꯥꯎꯕ ꯃꯥꯜꯂꯦꯁ ꯍꯋꯥꯏ ꯁꯥꯟꯅꯗ ꯃꯤ ꯑꯍꯨꯝ ꯃꯨꯛꯇꯤ ꯁꯥꯟꯅꯩ
ꯑꯩ ꯑꯗꯨꯗꯤ ꯁꯥꯟꯅꯗ꯭ꯔꯤꯌꯦ
ꯁꯤꯁꯇꯔ ꯈꯛꯇꯪ ꯑꯣꯏꯕ ꯃꯥꯜꯂꯦ ꯅꯨꯄꯤꯇꯩ꯭ꯔ ꯌꯥꯎꯗꯕ꯭ꯔꯗꯤ ꯈꯪꯗ꯭ꯔꯦ ꯑꯗꯨꯒ ꯑꯌꯥꯝꯕꯅꯗꯤ ꯅꯨꯄꯥ ꯑꯣꯏꯕ ꯃꯥꯜꯂꯦ ꯋꯥꯔꯤ ꯁꯥꯟꯅꯕ ꯀꯥꯟꯗ ꯑ ꯍꯥꯏꯗꯤ ꯅꯝꯕꯔꯗꯣ ꯍꯥꯏꯗꯤ ꯅꯨꯄꯥꯅ ꯒ꯭ꯔꯨꯞ ꯁꯦꯝꯕ꯭ꯔꯗꯤ ꯈꯪꯗꯦ ꯑꯇꯣꯞꯄ ꯌꯥꯎꯗꯕ꯭ꯔꯗꯤ ꯈꯪꯗꯦ ꯑꯌꯥꯝꯕꯅꯗꯤ ꯍꯧꯖꯤꯛ ꯐꯥꯎꯒꯤꯗꯤ ꯅꯨꯄꯥ ꯉꯥꯛꯇ ꯀꯔꯤ ꯁꯦ ꯃꯤ ꯑꯍꯨꯝ ꯃꯔꯤ ꯃꯉꯥꯃꯨꯛꯇꯤ ꯁꯨꯔ ꯃꯥꯜꯂꯦ ꯑꯩꯈꯣꯏ ꯒ꯭ꯔꯨꯞꯇ ꯌꯥꯎꯋꯦ
ꯍꯣꯏ ꯑꯗꯨꯒꯤ ꯑꯣꯏꯔꯝꯒꯅꯦꯕ ꯉꯁꯤ ꯅꯨꯃꯤꯠ ꯑꯩꯅꯅꯦ ꯐꯣꯟ ꯐꯣꯟ ꯉꯥꯏꯅꯁꯤ ꯉꯥꯏꯅꯁꯤ ꯍꯥꯏꯕꯅꯤ ꯅꯨꯄꯥ ꯉꯥꯛꯇꯅꯦꯕ ꯐꯣꯟꯗꯣ
ꯃꯥꯅꯦ ꯃꯥꯥꯟꯅꯦꯩ ꯅꯨꯄꯥꯅꯩ ꯑꯃ ꯑꯣꯏꯕ ꯃꯥꯜꯂꯦ ꯑꯗꯨ
ꯅꯨꯄꯤꯗꯤ ꯅꯨꯄꯤꯗꯤ ꯌꯥꯡꯗꯦ ꯑꯩꯈꯣꯏꯒꯤ ꯑꯩꯈꯣꯏ ꯇ꯭ꯔꯥꯏꯞ ꯃꯁꯦ ꯁꯦꯜ ꯃꯥꯟꯅꯕ ꯑꯃꯗꯤ ꯌꯥꯎꯕꯅꯦꯕꯀꯣ
ꯑꯥ
ꯑꯗ ꯅꯨꯄꯤꯗꯣ ꯑꯗꯨ ꯐꯥꯔꯁ ꯑꯃꯔꯛ ꯋꯥꯔꯤ ꯁꯥꯟꯅꯁꯤ ꯍꯥꯏꯔꯒ ꯏꯕꯥꯅꯤꯁꯦ